ꯇꯥꯕ꯭ꯔꯣ
ꯑꯥ ꯍꯣꯏ ꯇꯥꯔꯦ
ꯇꯕ꯭ꯔꯣ
ꯇꯥꯔꯦ ꯕꯥꯏ ꯇꯔꯦ ꯕꯥꯥꯏ
ꯀꯩꯅꯣꯗꯣ ꯃꯈꯣꯟꯗ ꯀꯩꯅꯝꯅ ꯆꯠꯈ꯭ꯔꯕ ꯑꯃꯨꯛꯀ ꯉꯁꯥꯏꯗꯤ ꯂꯥꯎ ꯏꯁꯄꯤꯀꯔꯗ ꯂꯩꯕꯅꯦ ꯍꯧꯖꯤꯛ ꯀꯩꯅꯣꯗ ꯆꯠꯈ꯭ꯔꯥꯕ
ꯀꯔꯤꯗ
ꯀꯔꯤꯕ ꯑꯩꯈꯣꯏꯒꯤ ꯅꯥꯀꯣꯡꯕꯤꯗꯣ
ꯑꯣ
ꯁꯪꯗꯦꯅꯦ ꯐꯨꯠꯕꯣꯜꯖꯨ ꯇꯥꯏꯃꯤꯡꯗꯣ
ꯎꯝ ꯑꯗꯨꯅꯦ ꯇꯥꯏꯃꯤꯡꯖꯦ ꯆꯥꯅꯗꯦꯅꯦ ꯀꯣ
ꯎꯝ ꯇꯥꯏꯃꯤꯡꯗꯣ ꯈꯔ ꯃꯤꯅ ꯇꯨꯝꯕ ꯃꯇꯝ ꯌꯥꯝ ꯇꯨꯝꯕ ꯅꯨꯡꯉꯥꯏꯕ ꯃꯇꯝꯗ ꯇꯥꯔꯦ ꯍꯟꯗꯛꯀꯤꯗꯣ
ꯑꯗꯨꯅꯦ ꯃꯤꯅ ꯌꯥꯝ ꯇꯨꯝꯅꯤꯡꯕ ꯃꯇꯝꯗ
ꯎꯝ ꯅꯠꯇ꯭ꯔꯗꯤ ꯐꯤꯐꯥ ꯒꯃꯝꯕꯗꯤ ꯑꯗꯨꯝ ꯌꯦꯡꯉꯒ ꯂꯩꯔꯒ ꯑꯗꯨꯝ
ꯎꯝ
ꯃꯔꯨꯞ ꯑꯩꯈꯣꯏꯒ ꯂꯩꯃꯤꯟꯅꯔꯒ ꯌꯦꯡꯉꯒ ꯑꯗꯨꯝ ꯂꯩꯕꯗꯣ ꯅꯨꯡꯉꯥꯏꯕꯅꯦꯕ ꯋꯥ ꯋꯥ ꯂꯥꯎꯔꯒ
ꯍꯣꯏ
ꯎꯝ ꯌꯥꯔꯦ꯫
ꯅꯣꯏ ꯀꯩꯅꯣꯗꯨꯗꯤ ꯍꯣꯁꯇꯦꯜꯗꯨꯗꯤ ꯃꯁꯥ ꯃꯁꯥ ꯌꯦꯡꯕ꯭ꯔꯣ ꯇꯤꯚꯤ ꯌꯦꯡꯕ ꯄꯤꯗ꯭ꯔꯣ꯫
ꯊꯤꯚꯤ ꯊꯝꯃꯦꯗ꯫
ꯑꯣ ꯇꯤꯚꯤꯗꯤ ꯌꯦꯡꯕ꯭ꯔꯣ ꯀꯃꯥꯏ ꯇꯧꯕ꯭ꯔꯣ꯫
ꯇꯤꯕꯤꯗꯤ ꯌꯦꯡꯉꯦ ꯑꯗꯨꯅ ꯅꯨꯡꯉꯥꯏ꯫
ꯎꯝ ꯌꯥꯏ ꯌꯥꯏ꯫
ꯎꯝ꯫ ꯎ꯫
ꯈꯣꯏ ꯃꯔꯨꯞ ꯅꯨꯄꯥ ꯑꯃꯁꯨ ꯀꯣꯜ ꯇꯧꯔꯛꯀꯦꯅ ꯍꯥꯏ ꯂꯩꯔꯦꯅꯤ꯫
ꯎꯝ꯫ ꯃꯣꯖꯦꯁ꯫
ꯍꯥꯥ꯫
ꯃꯣꯖꯦꯁ ꯔꯣ꯫
ꯍꯤꯅꯣ ꯅꯪ ꯑꯗꯨ ꯍꯥꯏꯕ ꯌꯥꯥꯗꯦ ꯍꯦꯍꯦ꯫
ꯎꯝ꯫
ꯀꯩ ꯀ꯭ꯔꯤ ꯀ꯭ꯔꯤ ꯃꯪꯉꯤꯕ꯭ꯔꯣ ꯅꯪꯕꯣ꯫
ꯌꯥꯍ꯫
ꯑꯎꯝ꯫
ꯅꯪꯖꯨ ꯅꯪꯖꯦ꯫ ꯑꯝꯍ ꯃꯥꯅꯤꯗ ꯃꯥꯅꯤꯗ꯫ ꯎꯝ ꯃꯥꯖꯨ ꯉꯔꯥꯡ ꯉꯔꯥꯡꯗꯒꯤ ꯁꯅꯥꯅꯕ ꯍꯧꯕꯅꯦꯕ ꯑꯗꯨꯒꯤ꯫ ꯀꯅꯣ ꯋꯥꯠꯂꯤꯕ ꯃꯥꯏꯗꯤ ꯌꯥꯝ꯫
ꯑ
ꯑꯗꯨꯒꯤꯅꯤꯗ꯫
ꯂ ꯆꯝ ꯒꯥꯏꯅ꯫ ꯂ ꯆꯝꯒꯥꯏꯅ ꯅꯨꯡꯉꯥꯏꯔꯦ ꯍꯦ꯫
ꯅꯪ ꯇꯧꯔꯦ ꯅꯪ ꯇꯧꯔꯦ꯫
ꯖꯤꯝ ꯕꯣꯏꯗꯨ ꯖꯤꯝ ꯕꯣꯏꯗꯨ ꯃꯁꯥꯖꯨ ꯐꯖ ꯇꯔꯒ꯫ ꯐꯖꯕ ꯁꯥꯕ ꯅꯨꯄꯥꯥꯗꯣ꯫ ꯅꯨꯡꯉꯥꯏꯔꯦꯍꯦ ꯍꯥꯏꯕꯗꯣ ꯃꯥꯗꯤ ꯑꯁ ꯂꯩꯁꯥꯕꯤꯁꯨ ꯈꯥꯏꯕ ꯐꯪꯕ꯫ ꯑꯁ ꯑꯗꯨꯒ ꯄꯩꯁꯥꯁꯨ ꯐꯪꯕ ꯃꯥ ꯉꯥꯎꯔꯦꯅꯦꯗꯤ꯫ ꯇꯣꯔꯤꯅꯦ꯫
ꯑꯗꯨꯅꯤꯅꯦ ꯃꯥꯏ ꯗꯨꯃꯥꯏꯅ ꯍꯥꯏꯔꯛꯀꯅꯤꯅꯦ ꯑꯣ ꯃꯥꯁꯦ ꯀꯨꯏꯔꯕꯅꯤꯅꯦ ꯈꯔ꯫ ꯅꯪꯅꯗꯤ ꯍꯦꯟꯕ ꯌꯥꯏꯍꯦ ꯈꯔ ꯀꯨꯏꯕꯗꯣ꯫
ꯏꯁ꯫ ꯑꯩꯗꯤ ꯄꯥꯛ ꯇꯧꯗꯦꯗ ꯐ꯭ꯔꯤ ꯑꯣꯏꯕ ꯀꯥꯟꯗ ꯇꯧꯅꯤꯗ
ꯅꯪ ꯅꯪ ꯃꯥꯁꯇꯔ ꯂꯣꯏꯔꯒ ꯃꯤ ꯈꯣꯏ
ꯎꯝ ꯅꯨꯡꯗꯤ ꯉꯁꯤꯗꯤ ꯑꯣꯛꯁꯥ ꯆꯥꯗ꯭ꯔꯦ ꯇꯥꯕ꯭ꯔꯣ ꯇꯥꯕ꯭ꯔꯣ ꯚꯥꯏ ꯍꯜꯂꯣ